ꯅ ꯋꯥꯔ ꯇꯈꯤꯕꯤꯕ ꯃꯥ ꯃꯥꯂ
ꯑꯣ
ꯁꯃꯥꯏꯅ ꯃꯤꯁ ꯑꯣꯏꯈꯤꯕꯁꯦ ꯀꯣꯜ ꯃꯤꯁ ꯑꯣꯏꯈ꯭ꯔꯕꯅꯦ
ꯁꯅꯅꯤ ꯑꯩꯒꯤꯗꯤ ꯌꯥꯎꯗ꯭ꯔꯤꯕ ꯃꯥꯜꯂꯦꯀꯣ ꯑꯗꯣ
ꯁꯤ ꯌꯥꯎꯗꯦ ꯀꯣꯜ ꯑꯅꯤ ꯃꯤꯁ ꯑꯣꯏꯈ꯭ꯔꯦ ꯑꯩꯒꯤ ꯊꯝꯃꯀꯥꯟꯗ ꯇꯧꯔꯣ ꯑꯍꯥꯥꯟꯕ ꯑꯃ ꯇꯧꯈ꯭ꯔꯦ ꯑꯅꯤ ꯀꯣꯜ ꯑꯅꯤ ꯃꯤꯁ ꯑꯣꯏꯈ꯭ꯔꯦ ꯁꯤꯒ ꯃꯔꯤ ꯁꯨꯔꯅꯤ ꯑꯩ
ꯎꯝ
ꯃꯉꯥ ꯇꯧꯊꯣꯛꯑꯅꯤ ꯑꯗꯣ ꯀꯃꯥꯏ ꯇꯣꯏꯅꯣ ꯐꯪꯗꯦ ꯍꯧꯖꯤꯛꯀꯤꯗꯣ ꯑꯩ ꯒ꯭ꯌꯥꯟ ꯇꯥꯍꯧꯗ꯭ꯔꯦ ꯅꯦꯠꯋꯥꯛꯇꯣ ꯅꯪꯅ ꯉꯥꯡꯕ ꯇꯥꯈꯤꯗꯦ ꯍꯥꯏꯕ
ꯅꯦꯠꯋꯛ ꯍꯥꯏꯔꯒ ꯉꯁꯤꯁꯦ ꯑꯩꯈꯣꯏꯒꯤ ꯀꯩꯅꯣ ꯂꯣꯏꯁꯤꯟꯈ꯭ꯔꯕꯅꯤ ꯋꯥꯏꯐꯥꯏ ꯄꯩꯁꯥ ꯂꯣꯏꯁꯤꯟꯈ꯭ꯔꯕꯅꯦ ꯑꯗꯨ
ꯎ ꯅꯪꯅꯦ ꯌꯥꯔꯤꯕꯣ
ꯌꯥꯏꯌꯦ
ꯑꯣꯃꯨꯛ ꯇꯠ ꯈꯅꯤ ꯀꯣ
ꯇꯠꯂꯨꯏ ꯇꯠꯂꯨꯣꯏ
ꯅꯪ ꯑꯦꯝ ꯑꯦꯗ ꯀꯃꯥꯏꯅ ꯇꯧꯈ꯭ꯔꯦ ꯂꯣꯏꯁꯤꯟꯈ꯭ꯔꯦ
ꯑꯦꯝ ꯑꯦꯗ ꯂꯣꯏꯁꯤꯟꯈ꯭ꯔꯦ ꯑꯦꯝ ꯑꯦꯗ ꯂꯣꯏꯁꯤꯜꯂꯒ ꯀꯛꯉꯥꯎꯅꯔꯤꯌꯦ ꯍꯧꯖꯤꯛꯀꯥꯟ
ꯀꯌꯥꯝ ꯀꯨꯏ ꯀꯌꯥꯝ ꯀꯨꯏꯔꯒ ꯂꯣꯏꯁꯟꯕ
ꯇꯨ ꯊꯥꯎ ꯍꯟꯗꯛ ꯆꯍꯤꯒꯤ ꯍꯧꯔꯛꯄꯗ
ꯑꯣ ꯑꯗꯨꯗ ꯍꯥꯏꯗꯤ ꯑꯦꯛꯖꯥꯝꯁꯨ ꯍꯥꯏꯗꯣꯛꯈ꯭ꯔꯕꯣ
ꯍꯥꯏꯗꯣꯛꯈ꯭ꯔꯦ
ꯀꯃꯥꯏꯅ ꯇꯧꯈ꯭ꯔꯒꯦ
ꯑꯗꯨꯝ ꯄꯥꯁ ꯇꯧꯈ꯭ꯔꯦ ꯑꯗꯨꯅꯤ ꯀꯩꯅꯣ ꯑꯗꯨ ꯃꯉꯥꯏꯔꯦꯅ
ꯐꯔꯁ ꯀ꯭ꯂꯥꯁꯥꯁꯂ
ꯃꯤꯁꯥꯕꯇ ꯄꯁꯤ ꯍꯦꯜꯂꯤꯄꯅꯤꯍꯦ
ꯎꯝ ꯅꯩꯁꯂꯒꯣ ꯑꯦꯝ ꯑꯦꯗ ꯀ ꯕꯤ ꯑꯦꯗ ꯀꯁꯦ ꯀꯅꯥꯅ ꯍꯦꯟꯅ ꯅꯨꯡꯉꯥꯏꯒꯦ
ꯃꯁꯦ ꯑꯩꯈꯣꯏꯅ ꯑꯦꯟꯖꯣꯏ ꯇꯧꯕ ꯈꯣꯠꯄ ꯑꯗꯒꯤꯗꯤ ꯑꯦꯛꯁꯇ꯭ꯔꯥ ꯑꯦꯛꯇꯤꯚꯤꯇꯤꯁ ꯃꯌꯥꯝꯒꯤ ꯍꯥꯏꯔꯨꯔꯒꯗꯤ ꯕꯤ ꯑꯦꯠꯅ ꯑꯃꯨꯛ ꯅꯨꯡꯉꯥꯏ ꯑꯗꯨꯒ ꯑꯦꯀꯥꯗꯃꯤꯀꯦꯜꯂꯤ ꯑꯃꯨꯛ ꯍꯥꯏꯔꯒꯗꯤ ꯅꯣꯂꯦꯖꯀꯨꯝꯕ ꯈꯔ ꯌꯥꯝꯅ ꯍꯦꯟꯅ ꯐꯪꯕ ꯑꯗꯨꯒꯤ ꯍꯥꯏꯔꯒꯗꯤ ꯑꯦꯝ ꯑꯦꯅ ꯍꯦꯟꯅ ꯐꯩ ꯑꯠꯇꯅ ꯑꯦꯛꯁꯄꯤꯔꯤꯌꯦꯟꯁꯇꯣ ꯈꯔ ꯍꯦꯟꯅ ꯑꯃꯨꯛ ꯑꯥ ꯍꯣꯏ ꯊꯤꯑꯣꯣꯔꯤ ꯈꯔꯁꯨ
ꯊꯥꯛꯇꯣ ꯈꯔ ꯋꯥꯡꯈꯠꯂꯛꯏꯅꯤꯗꯅ
ꯍꯣꯏ ꯑꯗꯨꯃꯥꯏꯅ ꯑꯣꯏꯅ ꯇꯧꯋꯤ ꯑꯃꯅ ꯃꯁꯇꯔꯠ ꯂꯦꯕꯦꯜꯅꯤꯅꯀꯣ ꯑꯗꯨ ꯑꯗꯨꯃꯥꯏꯅ ꯇꯧꯋꯦ ꯑꯗꯨꯒ ꯋꯥꯕꯁꯨ ꯋꯥꯕ ꯍꯥꯏꯔꯒꯗꯤ ꯑꯩꯈꯣꯏꯅ ꯑꯃꯦꯠꯅ ꯈꯔ ꯍꯦꯟꯅ ꯋꯥꯏ ꯋꯥꯕ ꯍꯥꯏꯔꯒꯗꯤ ꯑꯗꯣ ꯍꯧꯖꯤꯛꯇꯤ ꯏꯃꯦꯖꯁꯦ ꯇꯨ ꯌꯔꯁ ꯏꯔ ꯋꯥꯏꯁ ꯑꯣꯏꯔꯝꯕꯗꯣ ꯍꯧꯖꯤꯛꯇꯤ ꯁꯦꯃꯤꯁꯇꯔ ꯋꯥꯏꯁ ꯑꯣꯟꯒ꯭ꯔꯦ
ꯑꯣ ꯕꯤ ꯑꯦꯠ ꯀꯤ ꯇꯥꯏꯞꯇ
ꯑꯥ ꯕꯤ ꯑꯦꯠꯀꯤ ꯇꯥꯏꯞꯇ ꯑꯣꯏꯈ꯭ꯔꯦ ꯍꯧꯖꯤꯛꯇꯤ ꯑꯗꯨꯗꯨꯅ ꯍꯧꯖꯤꯛꯀꯤ ꯑꯦꯛꯁꯄꯤꯔꯤꯌꯦꯟꯁꯅ ꯑꯃꯨꯛ ꯀꯃꯥꯏꯅ ꯇꯧꯕꯅꯣ ꯑꯗꯨꯃꯗꯤ ꯑꯩ ꯈꯪꯗ꯭ꯔꯦ ꯆꯍꯤ ꯑꯃꯇ ꯉꯥꯏꯔꯤꯕꯒꯤ ꯑꯗꯨꯒꯤ
ꯑꯣ ꯍꯟꯇꯛ ꯅꯣꯏ ꯂꯣꯏꯈꯤꯕꯗꯒꯤ ꯍꯧꯔꯤꯔꯥ
ꯑꯩꯈꯣꯏꯅ ꯍꯦꯛ ꯂꯣꯏꯕ ꯃꯇꯥꯡꯗꯣ ꯑꯗꯨꯗ ꯑꯣꯏꯗꯣꯏꯕ ꯍꯟꯇꯛ ꯑꯅꯧꯕ ꯆꯪꯈꯤꯕ ꯀꯥꯡꯕꯨꯨ ꯍꯧꯖꯤꯛ ꯍꯧꯖꯤꯛ ꯇꯧꯔꯤꯕ ꯃꯣꯏ ꯐꯥꯔꯁ ꯌꯔ ꯍꯥꯏ ꯇꯥꯔꯦ ꯃꯣꯏ ꯑꯗꯨꯒꯤ ꯍꯧꯔꯕꯅꯤ ꯑꯩꯈꯣꯏꯅ ꯍꯦꯛ ꯂꯣꯏꯁꯤꯟꯕ ꯃꯇꯥꯡꯁꯤ ꯇ ꯑꯗꯨ ꯍꯥꯏꯔꯒ ꯍꯥꯏꯔꯣ ꯍꯥꯏꯔꯣ ꯑꯦꯝ ꯑꯦ ꯂꯣꯏꯔꯛ ꯄꯗꯨꯗ ꯑꯩꯁꯦ ꯄꯦꯄꯔ ꯑꯃ ꯐꯣꯡꯒꯦꯅ ꯈꯜꯂꯒꯅꯦ ꯄꯦꯄꯔ ꯐꯣꯡꯕꯁꯦ ꯑꯗꯨꯝ ꯉꯝꯗꯅ ꯉꯝꯗꯅ ꯄꯤꯈꯠꯇꯅ ꯑꯗꯨꯝ ꯇꯣꯛꯈ꯭ꯔꯦ ꯐꯣꯡꯈꯤꯗ꯭ꯔꯦ ꯑꯗꯣ ꯄꯤ ꯑꯩꯆ ꯗꯤ ꯍꯧꯗ꯭ꯔꯤꯉꯩꯗ ꯐꯣꯡꯖꯤꯜꯂꯨꯕꯁꯦ ꯀꯩꯁꯨ ꯌꯥꯝꯅꯁꯨ ꯀꯥꯟꯅꯗꯣꯏ ꯃꯥꯟꯗ꯭ꯔꯦꯅ
ꯍꯣꯏ ꯊꯝꯖꯜꯂꯣ ꯑꯗꯨꯗꯤ ꯄꯤ ꯑꯩꯩꯆ ꯗꯤ ꯇꯧꯔꯀꯥꯟꯗ ꯐꯣꯡꯅꯕ
ꯑꯗꯣ ꯁꯨꯃꯥꯏꯅ ꯇꯧꯕꯅꯦ ꯑꯩꯈꯣꯏꯒꯤꯅ ꯑꯃꯨꯛ ꯑꯩꯈꯣꯏꯒꯤꯗꯨꯅ ꯁꯣꯁꯦꯜ ꯁꯥꯏꯟꯁꯀꯤꯅꯤꯅ ꯗꯇꯥꯁꯦ ꯆꯍꯤꯒꯤ ꯍꯥꯏ ꯇꯥꯔꯦ ꯑꯦꯀꯥꯗꯃꯤꯛ ꯑꯦꯀꯥꯗꯃꯤꯛ ꯏꯌꯥꯔ ꯃꯃꯥꯡ ꯆꯍꯤꯒꯤ ꯑꯣꯏꯕ ꯍꯥꯏ ꯇꯥꯔꯦ ꯑꯗꯨꯗꯨꯅ ꯍꯌꯦꯡꯋꯥꯏ ꯐꯣꯡꯉꯨꯕꯗ ꯀꯥꯟꯅꯕꯨ ꯀꯥꯟꯅꯒꯗ꯭ꯔꯥ ꯑꯦꯄ꯭ꯔꯨꯨꯞ ꯇꯧꯕ ꯇꯧꯗꯕꯗꯣ ꯇꯨꯒꯤ ꯋꯥꯔꯤꯅꯤꯗ
ꯎꯝ ꯑꯗꯨꯁꯨ ꯆꯨꯝꯃꯤꯅꯦ
ꯍꯥꯏꯗꯤ ꯊꯤꯑꯣꯔꯤ ꯑꯃ ꯄꯨꯔꯥ ꯆꯠꯅꯔꯒ ꯑꯗꯨꯝ ꯂꯩꯕ ꯊꯤꯑꯣꯔꯤ ꯑꯣꯏꯔꯒꯗꯤ ꯐꯕ ꯊꯤꯑꯣꯔꯤ ꯅꯠꯇꯕꯅꯤꯅ ꯗꯇꯥꯗꯨ ꯈꯣꯝꯃꯨꯔꯦ ꯗꯇꯥꯁꯤꯡꯗꯨ ꯈꯣꯝꯃꯨꯔꯒ ꯑꯉꯥꯡ ꯁ꯭ꯀꯨꯜꯒꯤ ꯗꯇꯥ ꯈꯣꯝꯃꯨꯕꯅꯤꯅ ꯃꯃꯥꯡ ꯆꯍꯤꯒꯤ ꯗꯇꯥ ꯑꯣꯏꯕꯅꯤꯅ ꯑꯃꯨꯛ ꯀꯣꯏꯅꯍꯜ ꯍꯟꯗꯛ ꯃꯊꯪ ꯆꯍꯤꯗ ꯨꯝꯕꯗꯣ ꯀꯩꯁꯨ ꯌꯥꯔꯔꯣꯏꯗꯅ ꯀꯥꯟꯅꯗ꯭ꯔꯦꯗꯅꯀꯣ ꯑꯗꯨꯃꯥꯏꯅꯁꯨ ꯈꯟꯕ ꯈꯪꯗꯦ ꯑꯗꯣ ꯑꯍꯩ ꯑꯈꯪ ꯑꯍꯩꯒ ꯇꯥꯟꯅꯕ꯭ꯔꯥ ꯅꯠꯇ꯭ꯔꯒꯅ ꯑꯅꯧꯕ ꯀꯩꯒꯨꯝꯕ ꯑꯩꯅ ꯄꯤ ꯑꯩꯩꯆ ꯗꯤ ꯒꯨꯝꯕ ꯇꯧꯕꯒꯤ ꯄ꯭ꯂꯥꯟꯗ ꯂꯩꯔꯒ ꯑꯗꯣꯝꯗ ꯑꯅꯧꯕ ꯑꯣꯏꯅ ꯍꯣꯡꯅꯕ ꯐꯔꯤꯕ꯭ꯔꯥ ꯍꯥꯏꯕꯗꯨꯃ ꯌꯦꯡꯉꯒꯦ
ꯎꯝ ꯑꯗꯨꯁꯨ ꯌꯥꯏ ꯑꯗꯣ ꯑꯩꯅ ꯍꯪꯒꯦ ꯇꯧꯣꯏꯁꯦ ꯕꯤ ꯑꯦꯠꯁꯦ ꯆꯍꯤ ꯃꯔꯤ ꯑꯣꯜꯂꯅꯤꯅ ꯍꯥꯏꯕꯗꯣ ꯍꯧꯖꯤꯛ ꯑꯣꯟꯈ꯭ꯔꯕ ꯑꯣꯟꯗ꯭ꯔꯤꯕꯣ
ꯑꯥꯏ ꯇꯤ ꯏ ꯄꯤꯁꯦ ꯃ ꯃꯔꯤ ꯌꯣꯟꯕ ꯍꯥꯏꯁꯦ ꯑꯥꯏ ꯇꯤ ꯏ ꯄꯤꯗꯨꯅꯦꯕꯀꯣ ꯏꯟꯇꯤꯒ꯭ꯔꯦꯇꯦꯠ ꯇꯤꯆꯔ ꯏꯗꯨꯀꯦꯁꯟ ꯄ꯭ꯔꯣꯒ꯭ꯔꯥꯝ ꯍꯥꯏꯕꯗꯣ ꯁꯤꯁꯦ ꯃꯄꯜ ꯂꯝꯗꯗꯤ ꯂꯩꯔꯦ ꯑꯩꯈꯣꯏ ꯃꯅꯤꯄꯨꯔꯒꯤꯁꯦ ꯁꯦ ꯑꯥꯏ ꯇꯤ ꯄꯤ ꯆꯠꯅꯕꯁꯦ ꯀꯣꯂꯦꯖꯁꯤꯡꯁꯦ ꯀꯔꯝ ꯀꯔꯝꯕ ꯌꯥꯎꯔꯕꯅꯣ ꯁꯤꯃ ꯑꯩ ꯐꯖꯅ ꯈꯪꯗ꯭ꯔꯤ ꯁꯨꯃꯥꯏꯅ ꯇꯧꯒꯗꯕꯅꯦ ꯀ꯭ꯂꯥꯁ ꯆꯍꯤ ꯃꯔꯤ ꯆꯦ ꯑꯣꯅ ꯄꯁꯦ ꯍꯣꯏ ꯇꯨꯌꯦꯜꯞ ꯂꯣꯏꯔꯒ
ꯎꯝ
ꯀ꯭ꯂꯥꯁ ꯇ꯭ꯋꯦꯜꯕ ꯂꯣꯏꯦ ꯀꯥ ꯑꯩꯈꯣꯏꯅ ꯇꯝꯃꯤ ꯁꯤꯗꯩꯁꯤꯗ ꯕꯤ ꯑꯦ ꯕꯤ ꯑꯦꯁ ꯁꯤꯅ ꯇꯝꯕꯁꯤꯗ ꯑꯩꯈꯣꯏꯅ ꯁꯨꯃꯥꯏꯅ ꯕꯤ ꯑꯦ ꯕꯤ ꯑꯦꯗ ꯕꯤ ꯑꯦꯁ ꯁꯤ ꯕꯤ ꯑꯦꯗꯅ ꯁꯨꯃꯥꯏꯅ ꯑꯣꯟꯗꯣꯏꯅꯦ ꯑꯗꯨꯃꯥꯏꯅ ꯍꯥꯏꯔꯛꯄꯗꯨꯗ ꯆꯍꯤ ꯃꯔꯤꯗꯨꯗ ꯇꯝꯍꯧꯒꯗꯣꯏꯅꯦꯕ ꯍꯧꯖꯤꯛꯀꯤ ꯄꯦꯠꯇꯣ ꯑꯗꯨꯝ ꯑꯩꯈꯣꯏ ꯒꯤ ꯅꯣꯔꯃꯦꯜ ꯇꯝꯃꯤꯕ
ꯑ ꯑꯣ ꯑꯗꯨ ꯑꯩꯅ ꯍꯥꯏꯅꯤꯡꯉꯤꯁꯤꯅ ꯕꯤ ꯇꯝ ꯎ ꯃꯤꯅ ꯆꯍꯤ ꯃꯔꯤꯁꯤꯗ ꯇꯝꯖꯗꯣꯏ ꯑꯣꯏꯔꯝꯃꯅꯤ ꯑꯗꯨꯗꯤ ꯆꯨꯝꯕ꯭ꯔꯥ
ꯃꯥꯅꯦ
ꯇꯝꯅꯤꯡꯗꯕ ꯃꯤꯅꯁꯦꯅ ꯂꯥꯏꯟꯗ ꯑꯗꯨꯝ ꯆꯠꯆꯕ
ꯑꯈꯣꯏ ꯖꯦꯅꯦꯔꯦꯜ ꯂꯥꯏꯟ ꯑꯃꯝ ꯆꯠꯆꯕ ꯑꯗꯨꯃꯥꯏꯅ ꯑꯗꯨ ꯒꯦꯠ ꯇꯝꯅꯤꯡꯕꯅ ꯑꯗꯣꯝꯒꯤꯗꯨꯗ ꯄꯨꯜꯍꯧꯕ
ꯑꯣ ꯑꯗꯨꯕꯨꯗꯤ ꯑꯩꯈꯣꯏ ꯀꯣꯂꯦꯖꯁꯤꯁꯨ ꯑꯗꯨꯃꯥꯏꯅ ꯍꯥꯞꯄꯦ ꯍꯥꯏꯕ
ꯎꯝꯗ ꯍꯥꯞꯄꯦ ꯍꯥꯏꯁꯦ
ꯄ꯭ꯔꯣꯁꯦꯁ ꯃꯣꯏ ꯊꯕꯛꯇꯤ ꯇꯧꯗ꯭ꯔꯤꯕ ꯗꯥꯏꯔꯦꯛ ꯇꯤ ꯑꯣꯟꯗ꯭ꯔꯤꯕ
ꯎꯝ ꯕꯤꯦꯛꯀꯤ ꯑꯣꯖꯥꯒꯨꯝꯕ ꯑꯗꯨꯗꯣ ꯍꯥ
ꯃꯣꯏ ꯍꯥꯞꯅꯤ ꯍꯥꯏꯌꯦ ꯑꯗꯨꯕꯨꯗꯤ ꯑꯗꯨ ꯀ ꯃꯥꯒꯤ ꯑꯥ
ꯎꯝ ꯑꯗꯨꯀꯥꯟꯗ ꯑꯩꯈꯣꯏꯁꯨ ꯇ꯭ꯔꯥꯏ ꯇꯧꯕ ꯌꯥꯕ꯭ꯔ
ꯃꯣꯏꯒꯤ ꯀꯩꯅꯣꯁꯦ ꯑꯩꯈꯣꯏꯒꯤ ꯍꯥꯟꯅ ꯖꯒꯥ ꯑꯃ ꯂꯩꯔꯝꯃꯦꯕꯀꯣ ꯐꯛꯂꯥꯡꯒꯤ ꯑꯗꯨ ꯂꯣꯏ ꯊꯨꯒꯥꯏꯈ꯭ꯔꯦꯕ ꯕꯦꯠꯀꯤ ꯀꯩꯅꯣ ꯍꯥꯡꯅꯕꯒꯤ ꯁꯥꯅꯕꯒꯤ ꯑꯅꯣꯕꯕ꯭ꯂꯣ ꯒꯤ ꯕꯤꯜꯗꯤꯡ ꯁꯥꯟꯅꯕꯒꯤ ꯑꯗꯨ ꯑꯦꯄ꯭ꯔꯨꯨꯞꯇꯤ ꯇꯧꯔꯕꯅꯦꯕ ꯀꯣꯂꯦꯖꯁꯤꯗ ꯍꯥꯞꯄꯒꯤ
ꯑꯣ
ꯌꯦꯗꯍꯥꯡꯕꯒ
ꯑ ꯍꯧꯖꯤꯛ ꯃꯅꯤꯄꯨꯔꯗ ꯑꯆꯣꯞꯄ ꯀꯣꯂꯦꯖ ꯈꯔ ꯂꯤꯂꯣꯡ ꯂꯤꯂꯣꯡ ꯂꯤꯂꯣꯡ ꯀ ꯂꯤꯂꯣꯡ ꯍꯥꯎꯔꯩꯕꯤ ꯀꯣꯂꯦꯖ ꯍꯥꯏꯕ꯭ꯔꯥ ꯃꯣꯏ ꯀꯨꯝꯕꯥꯁꯤꯁ ꯁꯨ ꯑꯗꯨꯝ ꯌꯥꯔꯦ ꯍꯥꯏꯕꯅꯤ ꯑꯗꯨꯒ ꯑꯇꯣꯞꯄ ꯀꯣꯂꯦꯖ ꯃꯉꯥ ꯇꯧꯔꯒꯨꯝ ꯑꯃꯁꯁꯨ ꯑꯦꯄ꯭ꯔꯨꯞ ꯇꯧꯔꯒ ꯑꯦꯝ ꯕꯤꯁꯨ ꯌꯥꯎꯔꯦꯀꯣ ꯑꯦꯝ ꯕꯤꯁꯨ ꯌꯥꯅꯤ ꯍꯥꯏꯕꯅꯦ ꯑꯗꯨꯒ ꯗꯤ ꯑꯦꯝ ꯁꯤꯇꯤꯁꯨ ꯃꯉꯥꯏꯔꯦ
ꯎꯝ
ꯑꯗꯨꯒ ꯑꯇꯣꯞꯄ ꯀꯣꯂꯦꯖ ꯑꯣꯖꯥꯁꯨ ꯀꯧꯒꯗꯕꯅꯤ ꯑꯣꯖꯥ ꯀꯧꯅꯕꯒꯤ ꯅꯣꯇꯤꯁꯇꯤ ꯊꯣꯛꯈ꯭ꯔꯒ ꯀꯅ ꯀꯧꯗꯅ ꯂꯩꯕꯁꯨ
ꯇꯨꯝꯃꯦꯅ ꯍꯥꯏꯗ
ꯑꯣꯖꯥ ꯅꯥꯏꯟꯇꯤꯒ ꯈꯔ ꯑꯗꯨꯃꯥꯏꯅ ꯈꯔ ꯂꯩꯕꯅꯦꯕ ꯑꯗꯨ ꯑꯗꯨ ꯊꯣꯛꯑꯒ ꯀꯧꯔꯛꯇ꯭ꯔꯤꯕꯒꯤ ꯑꯩꯈꯣꯏꯁꯨꯥꯏ ꯑꯗꯨꯃꯥꯏꯅꯅꯤ ꯀꯧꯔꯛꯀꯗ꯭ꯔꯥ ꯀꯧꯔ ꯈꯪꯗꯦ ꯇꯧꯔꯤꯁꯦ ꯑꯣꯖꯥꯁꯦ ꯋꯥꯠꯂ ꯋꯥꯠꯂꯒ ꯃꯅꯤꯄꯨꯔꯁꯦ ꯑꯣꯖꯥ ꯋꯥꯠꯄ ꯋꯥꯠꯄ ꯉꯥꯛꯇ ꯈꯛꯇꯅꯦ ꯃꯐꯝ ꯈꯨꯗꯤꯡꯃꯛꯇ
ꯃꯣꯏꯅ ꯀꯣꯂꯦꯖ ꯃꯌꯥꯝ ꯍꯥꯞꯆꯤꯜꯂꯛꯄꯗꯣ ꯀꯣꯂꯦꯖꯇ ꯑꯗꯨꯅꯅꯦꯕ ꯑꯣꯖꯥ ꯀꯧꯔꯛꯇꯣꯏꯁꯦ
ꯑꯗꯣ ꯑꯣꯖꯥ ꯀꯧꯔꯛꯄꯁꯦ ꯕꯤ ꯑꯦꯠꯁꯤꯦ ꯕꯤ ꯑꯦꯠꯀꯤꯦ ꯍꯥꯏꯕꯅꯤꯅ ꯑꯩꯈꯣꯏ ꯕꯤ ꯑꯦꯗ ꯍꯥꯏꯗꯤ ꯑꯦꯝ ꯑꯦꯗ ꯂꯣꯏꯕ ꯀꯥꯡꯕꯨ ꯑꯩꯈꯣꯏꯁꯤꯡꯁꯦ ꯆꯪꯕ ꯌꯥꯗꯣꯏꯅꯦꯕ ꯑꯗꯣ ꯀꯧꯍꯧꯔꯒꯗꯤ ꯑꯃꯨꯛ ꯐꯩꯗꯅꯀꯣ ꯈꯔ ꯊꯨꯅ ꯀꯧꯔꯒꯗꯤ ꯑꯩꯈꯣꯏꯁꯨ
ꯑꯗꯨ ꯅꯣꯏ ꯑꯦꯝ ꯑꯦꯗ ꯂꯣꯏꯔꯒ ꯄꯤ ꯑꯩꯩꯆ ꯗꯤ ꯃꯨꯛ ꯇꯧꯕ꯭ꯔꯕ ꯅꯣꯏꯒꯤꯁꯦ ꯄꯤ ꯑꯦꯁ ꯇꯤ ꯇꯧꯕꯒꯅ ꯀꯔꯤ ꯈꯦꯠꯅꯒꯦꯕ ꯑꯦꯝ ꯑꯦꯗ ꯂꯣꯏꯔꯒ ꯄꯤ ꯑꯦꯗ ꯇꯤꯆꯔ ꯑꯣꯏꯕ꯭ꯔꯥ ꯅꯠꯇ꯭ꯔꯒꯅ ꯄꯤ ꯑꯩꯩꯆ ꯗꯤ ꯇꯧꯕ ꯃꯤꯅ ꯑꯣꯏꯕ꯭ꯔꯥ ꯀꯃꯥꯏꯅ ꯇꯧꯕꯅꯣꯕ
ꯆꯞ ꯃꯥꯟꯅꯩꯗ ꯃꯁꯦ ꯀꯩꯁꯨ ꯁꯤꯗꯩꯗ ꯄꯤ ꯑꯩꯆ ꯗꯤꯒꯤ ꯋꯥꯔꯤꯁꯦ ꯑꯩꯈꯣꯏꯅ ꯆꯨꯝꯅꯒꯤ ꯃꯁ ꯃꯥꯁꯇꯔ ꯇꯧꯕ ꯀꯥꯟꯗ ꯃꯥꯁꯇꯔ ꯂꯣꯏꯔꯒ ꯑꯩ ꯅꯣꯏꯒꯤ ꯁꯞꯖꯦꯛꯇꯨꯁꯨ ꯃꯉꯥꯏꯔꯦ ꯀꯔꯤ ꯁꯕꯖꯦꯛꯛꯇꯨꯗ ꯃꯁ ꯁꯥꯔ ꯂꯣꯏꯔꯒ ꯑꯩ ꯀꯣꯂꯦꯖꯀꯤ ꯑꯣꯖꯥ ꯑꯣꯏꯕ ꯌꯥꯕ꯭ꯔꯥ ꯍꯥꯏꯕꯗꯨꯣ ꯅꯦꯠ ꯐꯥꯎꯔꯗꯤ ꯌꯥꯏ ꯅꯠꯇ꯭ꯔ ꯄꯤ ꯍꯩꯁ ꯗꯤ ꯇꯧꯗ꯭ꯔꯁꯨ ꯑꯗꯨꯃꯥꯏ ꯆꯞ ꯃꯥꯟꯩ ꯑꯩꯈꯣꯏ ꯑꯗꯨ ꯑꯦꯝ ꯑꯦꯠ ꯍꯥꯏꯁꯦ ꯃꯥꯁꯇꯔ ꯂꯦꯕꯦꯜꯅꯤ ꯃꯥꯁꯇꯔ ꯂꯣꯏꯔꯒꯗꯤ ꯕꯤ ꯑꯩꯠ ꯀ ꯑꯣꯖꯥ ꯑꯣꯏꯕ ꯌꯥꯏ ꯀꯩꯒꯨꯝꯕ ꯅꯦꯠ ꯐꯥꯎꯔꯒꯗꯤ ꯑꯗꯨꯒ ꯄꯤ ꯑꯩꯩꯆ ꯗꯤ ꯍꯥꯏꯕꯁꯤꯅ ꯑꯦꯛꯁꯇ꯭ꯔꯥꯅꯤ ꯅꯠꯇ꯭ꯔꯥ ꯄꯤ ꯑꯩꯆ ꯗꯤ ꯁꯤꯅ ꯑꯩꯈꯣꯏꯅ ꯑꯦꯛꯁꯇ꯭ꯔꯥ ꯑꯣꯏꯅ ꯇꯧꯖꯕꯅꯤꯗꯅ ꯑꯩꯈꯣꯏꯗꯤ ꯏꯖꯨꯀꯦꯁꯟꯗ ꯐꯥꯎꯒꯗꯕ ꯏꯗꯨꯀꯦꯁꯟꯗ ꯐꯥꯎꯒꯗꯕ ꯑꯗꯨꯒ ꯃꯁꯥꯒꯤ ꯄꯦꯖꯀꯣꯖꯤꯤꯔꯣꯝꯗ ꯑꯃꯨꯛ ꯆꯠꯀꯦ ꯍꯥꯏꯔꯒꯁꯨ ꯌꯥꯏ ꯄꯦꯗꯥꯒꯣꯆꯤꯗ ꯑꯩ ꯃꯦꯠꯁꯇ ꯑꯗꯨꯒꯨꯝꯕꯗ ꯑꯗꯨꯃꯥꯏꯅ ꯐꯥꯎꯒꯁ ꯂꯩꯗꯣ ꯑ ꯀꯩꯅꯣ ꯂꯩꯌꯦ ꯔꯤꯒꯨꯂꯦꯁꯟ ꯑꯦꯟ ꯁꯤ ꯇꯤꯒꯤ ꯔꯤꯒꯨꯂꯦꯁꯟꯁꯤꯗ ꯇꯨ ꯊꯥꯎꯖꯟ ꯐꯣꯔꯇꯤꯟ ꯒꯤ ꯑꯗꯒꯤ ꯇꯨ ꯊꯥꯎꯖꯟ ꯀꯌꯥꯅꯣ ꯇ꯭ꯋꯦꯟꯇꯤ ꯇ꯭ꯋꯦꯟꯇꯤ ꯐꯣꯔ ꯇ꯭ꯋꯦꯟꯇꯤ ꯐꯥꯏꯚ ꯍꯟꯗꯛꯀꯤ ꯑꯅꯧꯕ ꯑꯅꯧꯕꯁꯦ ꯗ꯭ꯔꯥꯞ ꯑꯣꯏꯅ ꯂꯩꯕ ꯑꯗꯨꯗꯤ ꯊꯣꯛꯂꯛ ꯆꯠꯇꯏꯌꯦ ꯑꯗꯨꯗꯤ ꯏꯨꯀꯦꯁꯟꯗꯕꯨ ꯐꯥꯎꯔꯒ ꯂꯣꯏ ꯌꯥꯔꯦ ꯑꯗꯨꯒ ꯑꯝ ꯇꯨ ꯊꯥꯎꯖꯟ ꯐꯣꯔꯇꯤꯟꯒꯤꯗꯨꯗꯨꯅ ꯑꯃꯨꯛ ꯑꯗꯨꯁꯨ ꯏꯗꯨꯀꯦꯁꯟꯗꯤ ꯑꯣꯏꯈꯤꯕꯅꯦ ꯑꯗꯨꯒ ꯅꯤꯌꯣꯝ ꯈꯔ ꯂꯩꯌꯦ ꯁꯤꯗ ꯐꯥꯎꯒꯗꯕꯅꯤ ꯁꯤꯗ ꯁꯤꯗ ꯁꯤ ꯍꯥꯏꯗꯤ ꯑꯩꯈꯣꯏꯒꯤ ꯕꯤ ꯑꯦꯗ ꯍꯥꯏꯕꯁꯦ ꯀꯩꯅꯣ ꯑꯍꯨꯝ ꯊꯣꯛꯑꯦ ꯑꯣꯖꯥ ꯀꯧꯕꯒꯤ ꯃꯈꯜꯁꯦ ꯑꯍꯨꯝ ꯊꯣꯛꯑꯦ
ꯎꯝ
ꯑꯍꯨꯝ ꯊꯣꯛꯄꯁꯦ ꯑꯃꯅ ꯐꯥꯎꯟꯗꯦꯁꯟ ꯇꯥꯛꯄ ꯍꯥꯏ ꯐꯥꯎꯟꯗꯦꯁꯟ ꯇꯥꯛꯄꯁꯤꯗꯅ ꯑꯩꯈꯣꯏꯅ ꯏꯖꯨꯀꯦꯁꯟ ꯅꯪꯒꯤ ꯁꯥꯏꯀꯣꯂꯣꯖꯤꯒꯤ ꯀꯔꯤ ꯀꯔꯥ ꯐꯤꯂꯣꯁꯣꯐꯤ ꯀꯔꯤ ꯀꯔꯥ ꯇꯥꯛꯏꯕ ꯃꯌꯥꯝꯁꯦ ꯖꯤꯅ ꯐꯥꯎꯟꯗꯦꯁꯟ ꯇꯥꯛꯀꯗꯣꯏꯅꯦ ꯇꯨ ꯀ ꯄꯤꯇꯥ ꯀꯣ ꯆꯤ ꯇꯥꯛꯄ ꯍꯥꯏꯕ ꯑꯃ ꯂꯩꯌꯦ ꯄꯦꯇꯥꯛꯀꯨ ꯆꯤꯁꯤꯗꯅ ꯑꯃꯨꯛ ꯑꯩꯈꯣꯏꯒꯤ ꯁꯞꯖꯦꯛ ꯀꯟꯁꯔꯟꯗꯣ ꯁꯞꯖꯦꯛ ꯁꯞꯖꯦꯛꯀꯤꯗꯣ ꯑ ꯇꯥꯛꯀꯗꯣꯏꯅꯦ ꯑꯗꯨꯗꯨꯅ ꯑꯅꯤꯗꯨꯒꯤ ꯊꯕꯛ ꯈꯨꯀꯧꯁꯤ ꯈꯦꯠꯅꯅꯤ ꯑ ꯑꯗꯨꯒ ꯑꯍꯨꯝ ꯁꯨꯕꯗꯅ ꯑꯃꯨꯛ ꯑꯩꯈꯣꯏꯅ ꯑ ꯑꯥꯔꯠ ꯏꯖꯨꯀꯦꯁꯟ ꯇꯥꯛꯄ ꯁ꯭ꯄꯣꯔꯠꯁꯀꯤ ꯌꯣꯒꯒꯤ ꯀꯔꯤ ꯀꯔꯥ ꯑꯗꯨꯒꯨꯝꯕ ꯇꯥꯛꯄ ꯑꯝꯨ ꯂꯩꯇ꯭ꯔꯅꯦ
ꯎꯝ
ꯑꯗꯨꯒꯨꯝꯕꯒꯤꯁꯨ ꯑꯃꯨꯛ ꯈꯦꯠꯅꯅꯤ ꯑꯗꯨꯅ ꯃꯣꯏ ꯑꯍꯨꯝꯁꯦ ꯃꯈꯜ ꯑꯍꯨꯝꯁꯦ ꯑꯣꯖꯥ ꯀꯧꯕꯒꯤ ꯅꯤꯌꯣꯝ ꯈꯦꯠꯅꯩ ꯑꯗꯨꯅ ꯑꯩꯈꯣꯏꯅ ꯃꯦꯟ ꯑꯣꯏꯅ ꯑꯦꯝ ꯇꯧꯔꯤꯁꯤꯗꯤ ꯐꯥꯎꯟꯗꯦꯁꯟꯁꯤꯒ ꯑꯩꯈꯣꯏꯒꯤ ꯄ ꯄꯦꯇꯥꯀꯨꯖꯤꯁꯤꯒ ꯑꯅꯤꯁꯤꯗꯨꯅꯦ ꯑꯗꯨꯅ ꯐꯥꯎꯟꯗꯦꯁꯟꯒꯤ ꯅꯤꯌꯣꯝꯗ ꯏꯖꯨꯀꯦꯁꯟ ꯂꯧꯔꯛꯀꯗꯕꯅꯤ ꯕꯤ ꯑꯦꯗ ꯑꯦꯝ ꯑꯦꯗ ꯇꯧꯗꯁꯨ ꯌꯥꯏꯑꯕꯀꯣ ꯇꯨ ꯊꯥꯎꯖꯟ ꯐꯣꯔꯇꯤꯟꯒꯤ ꯔꯤꯒꯨꯂꯦꯁꯟꯗꯗꯤꯀꯣ ꯑꯩꯈꯣꯏꯅ ꯀꯩꯒꯨꯝꯕ ꯕꯤ ꯑꯦꯗ ꯇꯧꯔꯛꯑ ꯕꯤ ꯑꯦꯗꯠ ꯇꯧꯔꯒ ꯏꯖꯨꯀꯦꯁꯟꯗ ꯃꯥꯁꯇꯔ ꯂꯣꯏꯔꯕ ꯑꯃ ꯑꯣꯏꯇꯥꯔꯒꯗꯤ ꯗꯤ ꯃꯥꯗꯣ ꯅꯦꯠ ꯁꯨ ꯐꯥꯎꯔꯒꯗꯕꯅꯤꯀꯣ ꯑꯗꯨ ꯑꯣꯏꯇꯥꯔꯒꯗꯤ ꯑꯦꯝ ꯑꯦ ꯇꯧꯗ꯭ꯔꯁꯨ ꯃꯥ ꯑꯣꯖꯥ ꯑꯣꯏꯕ ꯌꯥꯏꯌꯦꯕ ꯑꯗꯣ ꯑꯅꯧꯕ ꯗ꯭ꯔꯥꯐꯇꯗꯤ ꯑꯣꯖꯥ ꯑꯣꯏꯕ ꯑꯃꯨꯛ ꯌꯥꯗ꯭ꯔꯦꯕ ꯑꯗꯨꯒꯤ ꯄꯣꯠꯇꯣ ꯏꯃꯦꯆ ꯄꯨꯨꯔꯥ ꯄꯜꯁꯔꯤ ꯑꯣꯏꯈ꯭ꯔꯦꯕꯀꯣ ꯑꯅꯧꯕꯗꯗꯤ ꯑꯅꯧꯕ ꯍꯥꯏꯁꯦ ꯔꯨꯜ ꯄꯔꯥꯗꯤ ꯆꯠꯅꯗ꯭ꯔꯤ ꯇ꯭ꯔꯥꯐ ꯑꯣꯏꯅ ꯂꯩꯔꯤ ꯑꯗꯨꯃꯥꯏꯅ ꯇꯧꯋꯦ ꯑꯗꯨꯒ ꯀꯩꯅꯣꯁꯤꯗꯅ ꯑꯃꯨꯛ ꯑꯦꯝ ꯑꯦ ꯇꯧꯗ꯭ꯔꯗꯤ ꯌꯥꯗꯦ
ꯐꯔꯦꯅꯦ ꯑꯗꯨꯗꯤ ꯑꯗꯨ ꯉꯥꯢꯈꯣ ꯍꯣꯏ ꯑꯩ ꯑꯃꯨꯛ ꯇꯧꯔꯛꯀꯦ ꯊꯝꯃꯒ
ꯍꯣꯏ ꯍꯣꯏ ꯍꯣꯏ ꯍ